ꯎꯝ ꯑꯥ
ꯇꯥꯕ꯭ꯔꯣ
ꯇꯌꯦ
ꯎꯝ ꯀꯩꯗꯧꯔꯤꯅꯣ
ꯂꯩꯒꯤ ꯃꯈꯣꯡ ꯀꯔꯤ ꯀꯔꯥ ꯈꯔ ꯁꯦꯡꯉꯝꯕꯅꯦ
ꯀꯩꯅꯣꯗꯣ ꯈꯥꯒꯤꯂꯩꯍꯥꯎꯒꯤ ꯃꯥꯏ ꯃꯈꯣꯡꯗꯣ ꯑꯩꯅ ꯑꯗꯨ ꯃꯥꯁꯦ ꯄ꯭ꯂꯥꯁꯇꯤꯛꯀꯤ ꯕꯥꯜꯇꯤꯜꯗ ꯄ꯭ꯂꯥꯁꯇꯤꯛꯀꯤ ꯕꯥꯇꯤꯜ ꯑꯃꯟꯕ ꯑꯃ ꯂꯩꯌꯦꯅ ꯊꯥꯖꯤꯟꯕꯅꯦꯕ ꯑꯗ ꯃꯥꯗꯤ ꯃꯈꯥꯗꯣ ꯍꯨꯠꯍꯧꯗꯕꯒꯤ ꯏꯁꯤꯡꯗꯣ ꯅꯣꯡ ꯆꯨ ꯁꯟꯈꯤꯕꯩ ꯊꯨꯝꯖꯤꯜꯂ ꯂꯩꯔꯝꯃꯦꯕ ꯑꯩꯅ ꯁꯤꯈ꯭ꯔꯅꯤ ꯄꯥꯈꯠꯇꯅ ꯁꯦꯞꯊꯔꯒ ꯏꯁꯤꯡꯗꯨ ꯆꯤ ꯊꯣꯝꯕ ꯑꯅꯤꯅꯤ ꯑꯃꯗꯤ ꯐꯖꯅ ꯍꯤꯡꯉꯤ ꯑꯃꯅ ꯆꯦꯛꯈꯥꯎꯗ ꯊꯥꯕꯅꯦꯕ ꯆꯦꯔꯪꯗ ꯑꯃꯗꯤ ꯃꯅꯥꯒ ꯐꯖꯅ ꯄꯥꯜꯂꯦ ꯍꯧꯖꯤꯛꯀꯤ ꯕꯥꯜꯇꯤꯟꯗ ꯊꯥꯕꯗꯨꯅ ꯃꯅꯥ ꯈꯔꯒ ꯄꯥꯜꯂꯛꯇ ꯉꯥꯏꯔꯤ ꯑꯃꯗꯤ ꯃꯅꯥ ꯐꯖꯅ ꯄꯥꯛꯑꯒ ꯄꯥꯜꯂꯦ
ꯅꯍꯥꯟ ꯃꯈꯣꯛ ꯇꯦꯛꯈꯤ ꯍꯥꯏ ꯑꯗꯨꯗꯤ ꯀꯃꯥꯏꯅ ꯇꯧꯔꯒꯦ ꯍꯧꯔꯛꯄ ꯉꯝꯗ꯭ꯔꯕꯣ
ꯃꯈꯣꯛ ꯇꯦꯛꯈꯤ ꯍꯥꯢꯕ ꯑꯅꯤꯗꯨꯅꯦ ꯃꯈꯣꯛ ꯇꯦꯛꯈꯤ ꯍꯥꯏꯁꯦ ꯂꯩꯅꯤ ꯂꯩ ꯂꯣꯏ ꯄꯣꯝꯃ ꯄꯣꯝꯃꯒꯅꯦ ꯇꯦꯛꯈ꯭ꯔꯦꯁꯦ ꯊꯦꯡꯕꯗ ꯃꯣꯏꯁꯤ ꯌꯥꯝ ꯈꯥꯛꯄ ꯖꯥꯠꯅꯦꯕ ꯊꯦꯡꯕꯗ ꯀꯥ ꯀꯥꯂꯨꯅ ꯑꯃ ꯊꯦꯡꯕ ꯇꯦꯛꯈ꯭ꯔꯦ ꯃꯃꯤꯅ ꯑꯃ ꯊꯦꯡꯕꯗ ꯇꯦꯛꯈ꯭ꯔꯦ ꯑꯅꯤꯃꯛꯇ ꯁꯤꯒꯤ ꯑꯅꯤꯃꯛꯁꯤꯗꯅꯤ ꯍꯥꯏꯁꯦ ꯂꯩ ꯂꯣꯏꯅꯃꯛ ꯃꯣꯏꯗꯤ ꯂꯩ ꯍꯥꯟꯅ ꯄꯣꯝꯃꯦꯕ ꯑꯗꯨ ꯃꯅꯥꯅ ꯀꯣꯟꯅ ꯏꯟꯊꯣꯔꯛꯑꯦꯕ ꯑꯗꯨꯒꯅꯦ ꯂꯣꯢ ꯇꯦꯛꯈ꯭ꯔꯦ ꯄꯥꯝꯃꯨꯕꯅ ꯄꯥꯝꯃꯨꯕꯅ ꯑꯁ ꯃꯥꯅꯦ ꯃꯪꯗ ꯑꯩꯈꯣꯏꯒꯤ ꯆꯥꯛꯀꯧꯕꯒꯨꯝꯕ ꯊꯣꯛꯄꯒꯤ ꯀꯩꯅꯣꯃ ꯇꯧꯋꯤ ꯌꯨꯝꯁꯤꯗ ꯑꯗꯨꯒꯅꯦ ꯑꯩꯁꯤꯅ ꯑꯍꯥꯟꯕ ꯆꯥꯕꯗ ꯆꯥꯍꯧꯗ꯭ꯔꯦ ꯑꯀꯣꯝꯕꯒꯤ ꯑꯔꯣꯏꯕꯗ ꯆꯥꯛꯍꯧꯕꯁꯤꯗꯅꯦ ꯉꯥ ꯑꯇꯥꯎꯕꯗꯨꯇꯪ ꯆꯥꯕ ꯊꯣꯡꯕꯁꯨ ꯍꯥꯄꯛꯇꯕ ꯑꯗꯒꯤ ꯉꯥꯔꯤꯡꯈꯥ ꯏꯔꯣꯝꯕ ꯀꯔꯤ ꯀꯔꯥ ꯏꯟꯁꯥꯡꯁꯤ ꯑꯃꯐꯥꯎ ꯍꯥꯞꯇꯕ ꯍꯥꯏꯇꯥꯔꯦ ꯑꯩꯉꯣꯟꯗ ꯑꯩꯅ ꯁꯥꯎꯅꯤꯡ ꯁꯥꯎꯅꯤꯡꯉꯒ ꯆꯥꯔꯛꯄꯅꯤ ꯃꯪꯗꯨꯗ ꯀꯗꯥꯏꯗ ꯀꯣꯠꯁꯤꯜꯂ ꯃꯪꯏꯕ ꯃꯪꯅꯣ ꯈꯪꯗꯦꯗ
ꯅꯪꯒꯤ ꯋꯥꯕꯨ
ꯍꯣꯏ ꯑꯗꯨꯕꯨꯗꯤ ꯑꯗꯒꯤ ꯇꯣꯇꯤ ꯏꯁꯤꯡ ꯇꯣꯇꯤ ꯇꯣꯇꯤ ꯀꯣꯝ ꯑꯃꯈꯛꯈꯣꯏ ꯊꯥꯏꯅ ꯑꯩꯈꯣꯏꯒꯤ ꯁꯣꯔꯣꯛ ꯃꯆꯤꯟꯗ ꯂꯩꯔꯝꯃꯦꯕ ꯑꯗꯨꯒꯤ ꯇꯣꯇꯤ ꯀꯣꯝꯒꯗꯣ ꯃꯪꯗ ꯎꯔꯝꯃꯦꯕ ꯈꯪꯗꯦꯗ ꯀꯩꯅꯣ ꯆꯦꯠ ꯖꯦꯠ ꯇꯣꯏ ꯃꯌꯥꯝꯗꯨꯕꯣ
ꯑꯩ ꯄꯣꯠ ꯈꯟꯗꯣꯛ ꯑꯝꯕꯅꯤꯗ ꯆꯥꯛ ꯆꯥꯔꯗꯤ
ꯎꯝ ꯅꯦꯠꯋꯥꯛ ꯌꯥꯗ꯭ꯔꯥ ꯃꯥꯜꯂꯦ ꯃꯌꯦꯛ ꯁꯦꯡꯗ꯭ꯔꯦ
ꯃꯣꯏ ꯍꯥꯟꯗꯤ ꯀꯥꯢ ꯀꯣꯏ ꯑꯦꯛꯖꯥꯝꯁꯦ ꯇꯥꯕꯗ ꯑꯗꯨ ꯃꯥꯏ ꯃꯥꯏ ꯀꯣꯂꯖꯇ ꯇꯥꯍꯟꯗ꯭ꯔꯦꯕ ꯑꯇꯣꯞ ꯑꯇꯣꯞꯄ ꯃꯐꯝ ꯃꯐꯝ ꯇꯥꯍꯜꯂꯦꯕꯀꯣ ꯑꯗꯨꯗꯨꯒꯤ ꯉꯟꯅ ꯆꯠ ꯇꯗꯤ ꯌꯥꯔꯣꯏ
ꯅꯣ ꯑꯕꯨꯡꯉꯣꯏꯒꯔꯣ ꯍꯥꯞꯇꯣꯏꯖꯦ
ꯍꯣꯏ ꯃꯥꯏ ꯇꯥꯡꯃꯨꯛ ꯆꯥꯔꯒ ꯆꯠꯀꯦꯅ ꯍꯥꯏꯕ ꯑꯗꯨꯗꯨꯒꯤ ꯑꯦ ꯆꯥꯛꯉꯟ ꯆꯥꯔ ꯑꯌꯨꯛ ꯆꯠꯀꯦ ꯍꯥꯏꯕ ꯑꯗꯨꯗꯨꯒꯤ ꯇ꯭ꯕꯗꯤ ꯆꯥꯛꯆꯥ ꯊꯣꯛꯑꯒ ꯏꯔꯨꯖꯕꯗꯣ ꯍꯨꯃꯥꯡ ꯁꯧꯕꯗꯣꯠꯂꯒ ꯀꯩꯅꯣ ꯇꯧꯋꯦꯅ
ꯆꯥꯛ ꯇꯣꯛꯑꯒ ꯆꯥꯛ ꯍꯥꯟꯅ ꯆꯥꯗ꯭ꯔꯤꯉꯩꯗ ꯂꯨꯗꯧꯅꯤꯗ ꯆꯥꯛ ꯇꯣꯛꯑ ꯏꯔꯨꯗꯧ ꯅꯠꯇꯦ
ꯍꯩꯅꯗꯦ ꯑꯗꯨꯃꯥꯏꯅ ꯍꯥꯏꯕꯅꯤ ꯑꯩ ꯇꯧ ꯌꯥꯗꯦꯅ ꯍꯩꯅꯗꯦꯅ ꯇꯧ ꯂꯩꯔꯦ
ꯎꯝ ꯁꯥꯛꯇꯣꯛꯑ ꯏꯔꯨꯖꯕꯗꯤ ꯐꯠꯇꯦ ꯍꯥꯏꯕ
ꯉꯁꯥꯏꯒꯤ ꯏꯁꯥꯗ ꯏꯪꯍꯟꯗꯣꯏꯅꯤꯗꯅ
ꯎꯝ
ꯏꯪꯕꯖꯤꯗꯤ ꯇꯨꯝꯗꯦꯗꯅꯀꯣ ꯑꯗꯨꯒꯤ ꯋꯥꯅꯦꯗ ꯑꯗꯨꯕꯨ ꯃꯣꯏꯗꯤ ꯑꯉꯥꯡꯑꯣꯏꯔꯤꯉꯩ ꯏꯪꯈꯠꯂꯛꯄꯅꯤꯅ ꯇꯨꯝꯗꯕ ꯂꯩ ꯄꯣꯠꯇꯦꯗ ꯑꯗꯒꯤ ꯏꯔꯨꯖꯕꯅꯦ ꯏꯔꯨꯖ ꯈꯨꯂꯨꯖꯗ ꯂꯩꯔꯦ ꯑꯗꯨꯒꯤ ꯋꯥꯗꯤ ꯂꯨꯕꯨ ꯂꯨꯕꯨ ꯁꯥꯕ ꯏꯁꯤꯡꯅ ꯂꯨꯖꯔꯦ ꯀꯩꯁꯨ ꯀꯥꯏꯗꯦ ꯑꯗꯒꯤ ꯏꯔꯨꯖꯕꯗ ꯑꯃꯨꯛ ꯃꯇꯝ ꯌꯥꯝ ꯁꯥꯡꯅ ꯂꯧꯔꯒ ꯂꯣꯏꯖꯔꯒꯗꯤ ꯈꯪꯗ꯭ꯔꯦ ꯐꯠ ꯐꯠ ꯂꯨꯖꯔꯒ ꯂꯣꯏꯁꯤꯟꯕ ꯑꯣꯏꯇꯥꯥꯔꯗꯤ ꯀꯩꯁꯨꯕꯨꯗꯤ ꯀꯥꯏ ꯄꯣꯟꯗꯦꯗ
ꯑꯩꯑꯣ
ꯊꯥꯒꯦ ꯇꯧꯕꯅꯦ
ꯎꯝ ꯅꯪꯒꯤ ꯁꯨꯃꯥꯡꯗ ꯅꯪꯒꯤ ꯅꯥꯃꯨꯛ ꯊꯝꯕꯥꯜ ꯍꯧꯕꯗꯣ ꯍꯧꯗ꯭ꯔꯤꯕ꯭ꯔꯥ
ꯍꯧꯒꯤꯗ꯭ꯔꯦꯗ ꯀꯨꯏꯔꯦꯗ ꯀꯪꯒꯔꯦꯗ ꯀꯥꯏ ꯂꯩꯑꯣ ꯈꯪꯗꯦ
ꯑꯁ ꯊꯝꯆꯦꯠ ꯑꯗꯨ ꯐꯖꯅ ꯄꯥꯜꯂꯕꯗꯨꯕꯨ ꯀꯃꯥꯏꯅ ꯍꯥꯠꯇꯣꯛꯈ꯭ꯔꯦꯕ
ꯇꯍꯦ ꯂꯩꯔꯝꯗ꯭ꯔꯦ ꯅꯍꯥꯟ ꯅꯣꯏ ꯁꯤ ꯁꯤꯗꯒꯤ ꯁꯤꯗꯒꯤ ꯖꯨꯕꯥꯞ ꯀꯨꯁꯨꯝ ꯄꯨꯈꯤꯕꯗꯣ ꯑꯗꯨꯒ ꯁꯤꯗ ꯑꯃ ꯂꯩꯍꯧꯕꯗꯣ ꯐꯖꯅ ꯆꯣꯡꯉꯦ ꯎꯔꯨꯝꯗ ꯊꯝꯕꯒꯤ ꯀꯨꯂꯣ
ꯑꯁ ꯑꯩꯒꯤꯗꯤ ꯃꯅꯥꯗꯣ ꯑꯩꯈꯣꯏꯒꯤ ꯑꯃꯈꯛ ꯑ ꯀꯃꯥꯏꯅ ꯍꯥꯏꯗꯣꯏꯅꯣ ꯈꯪꯗꯦ ꯐꯖꯅ ꯄꯥꯛꯊꯣꯛꯑ ꯂꯩꯇꯦ ꯃꯅꯥꯗꯣ ꯁꯨꯔꯨꯖꯨ ꯅꯩꯁꯟꯕꯩ ꯇꯥꯏꯞꯇ ꯂꯣꯏ ꯇꯧ ꯂꯩ ꯀꯃꯥꯏ ꯇꯧꯏꯅꯣ ꯈꯪꯗꯦ
ꯈꯪꯗꯦ ꯑꯩꯈꯣꯏꯗꯤ ꯎꯔꯨꯝꯒꯁꯨ ꯊꯝꯃꯤꯅꯦ ꯑꯩꯅ ꯊꯝꯃꯤꯁꯦ ꯄꯨꯔꯥ ꯎꯔꯨꯝꯗꯅꯦꯕ ꯍꯥꯏꯗꯤ ꯁꯤꯒꯤ ꯀꯥꯔꯣꯠ ꯃꯈꯣꯡꯗ ꯅꯠꯇꯦꯗ ꯑꯩꯅ ꯍꯥꯏꯕꯗꯤ ꯅꯨꯡꯁꯥꯗ ꯀꯩꯗ ꯄꯨꯊꯣꯛꯄꯤꯔꯒ ꯊꯝꯕ ꯅꯠꯇꯦ ꯑꯗꯨꯝ ꯑꯩꯗꯤ ꯎꯔꯨꯝꯗ ꯀꯩ ꯊꯝꯖꯦ ꯐꯖ ꯁꯦꯕꯥꯁꯨ ꯇꯧꯕꯤꯗ꯭ꯔꯕꯅꯦ ꯏꯁꯤꯡꯁꯨ ꯆꯥꯏꯕ ꯆꯦꯗꯕꯗ ꯃꯅꯥꯒꯗ ꯀꯩꯁꯨ ꯇꯧꯗꯦ ꯇꯦꯛꯇꯦꯛ ꯂꯥꯎꯔ ꯑꯗꯨꯝ ꯂꯩꯔꯦ ꯅꯣꯏꯗ ꯂꯣꯢ ꯄꯨꯒ꯭ꯔꯦ ꯂꯩ ꯀꯔꯃꯥꯏ ꯇꯣꯢꯅꯣ ꯈꯪꯗꯀ
ꯈꯪꯗꯦꯉꯣ ꯖꯨꯕꯥ ꯀꯨꯁꯨꯝꯗꯣ ꯐꯅ ꯐꯖꯅ ꯁꯥꯠꯂꯝꯕꯅꯦ ꯑꯩꯅꯅꯦ ꯎꯔꯨꯝꯗ ꯊꯥꯡꯖꯜꯂꯨꯕꯗꯒꯤ ꯁꯤꯈ꯭ꯔꯤ ꯅꯦꯃꯤ ꯃꯃꯥꯡ ꯆꯍꯤꯗ ꯐꯧꯔꯥ ꯐꯧꯔꯥ ꯃꯨꯛ ꯄꯥꯛꯀꯩ ꯁꯥꯠꯂꯤꯅꯤꯅꯦ ꯖꯨꯕꯥ ꯀꯁꯨꯝꯗꯣ
ꯌꯥꯝ ꯁꯤꯒꯟꯗꯕ ꯍꯧꯕ ꯇꯟꯗꯕ ꯂꯩꯗꯤ ꯑꯣꯏꯕꯅꯦꯕ
ꯈꯪꯗꯦ ꯃꯥꯁꯤ ꯀꯔꯤ ꯋꯥꯠꯄꯩꯅꯣ ꯈꯪꯗꯦ ꯑꯗꯨꯕꯨ ꯍꯟꯇꯛ ꯑꯃꯥꯐꯧ ꯁꯥꯠꯇꯦ ꯑꯅꯧ ꯑꯅꯧꯅ ꯃꯌꯣꯟ ꯆꯣꯡꯉꯛꯄꯗꯨꯗ ꯂꯣꯏ ꯁꯥꯠꯀꯗꯧꯕꯅꯦꯕ ꯖꯨꯕꯀꯨꯁꯨꯝꯗꯣ ꯑꯃꯐꯧ ꯁꯥꯠꯇꯦ ꯃꯅꯥꯗ ꯁꯨꯔꯨ ꯁꯨꯔꯨꯁꯨ ꯅꯩꯁꯜꯂ ꯂꯩ ꯅꯨꯡꯁꯥ ꯊꯥꯡꯗꯣꯛꯏꯉꯩꯗ ꯈꯔ ꯐꯔꯝꯕꯅꯦꯕ ꯍꯧꯖꯤꯛꯇꯤ ꯑꯃꯨꯛ ꯊꯝꯐꯝ ꯂꯩꯇꯕꯒꯤ ꯎꯔꯨꯝꯗ ꯑꯃꯨꯛ ꯊꯝꯖꯟꯒ꯭ꯔꯦꯕ ꯅꯪꯅ ꯌꯥꯝ ꯀꯥꯝꯕꯩ ꯃꯈꯣꯟ ꯃꯌꯥꯝꯗꯨꯅ ꯂꯣꯏꯔꯦꯍꯦ
ꯑꯩꯈꯣꯏ ꯀꯥ ꯍꯣꯏꯁꯨ ꯏꯟꯖꯥꯡ ꯊꯣꯡꯉꯤꯕ ꯑꯗꯨꯏꯅꯤ ꯗꯨꯝ ꯂꯩ ꯑꯉꯥꯡꯒꯤ ꯆꯥꯛ ꯊꯤꯕꯤꯒꯦ ꯇꯧ
ꯑꯉꯥꯡ ꯑꯧ ꯃꯥ ꯄꯨꯡ ꯀꯌꯥ ꯆꯠꯇꯣꯏꯕ
ꯃꯥꯄꯜꯗ ꯊꯣꯛꯈꯤꯗꯣꯏꯅꯦ ꯃꯥꯗꯤ ꯖꯥꯝꯒ ꯄꯨꯡ ꯇꯔꯥꯗꯩꯅꯦꯌꯦ ꯀꯣꯂꯦꯖꯇꯨꯗ ꯃꯣꯏ ꯍꯥꯏꯗꯤ ꯃꯣꯏ ꯃꯁꯥꯏ ꯀꯣꯂꯦꯖ ꯇꯥꯗꯕꯅꯤꯅ ꯑꯇꯣꯞꯄ ꯇꯥꯕꯅꯤꯅ ꯉꯟꯅ ꯆꯠ ꯆꯠꯇꯕ ꯌꯥꯗꯕ ꯑꯗꯨꯗꯨꯒꯤ
ꯉꯍꯥꯋꯥꯢꯗꯤ ꯏꯁꯥ ꯏꯁꯥꯒꯤ ꯀꯣꯂꯦꯖ ꯇꯥ ꯂꯣꯢ ꯇꯥꯅꯕꯅꯤ
ꯍꯧꯖꯤꯛꯀꯥꯟ ꯄꯤꯗ꯭ꯔꯦ ꯏꯁꯥ ꯏꯁꯥꯒꯤ ꯀꯣꯂꯦꯖꯇ
ꯈꯪ ꯗꯦꯗ
ꯃꯥ ꯑꯝꯇ ꯍꯥꯟ ꯆꯥꯍꯟꯈ꯭ꯔꯒꯦ ꯇꯧꯕꯅꯤ ꯃꯥꯗꯤ ꯃꯍꯤ ꯃꯌꯥꯝ ꯆꯥ ꯂꯣꯢꯁꯤ
ꯅꯪꯗꯤ ꯇꯥꯔꯕꯣ
ꯑꯩꯪ ꯁꯥꯔ꯭ꯠ ꯑꯩꯁꯨ ꯊꯕꯛ ꯆꯠꯇꯣꯢꯅꯤ ꯊꯣꯛꯑꯒ ꯆꯥꯔꯒꯦ ꯇꯧꯕ ꯑꯗꯒꯤ ꯑꯩꯒꯤ
ꯉꯁꯤ ꯃꯟꯇꯦꯅꯤꯀꯣ ꯑꯩꯗꯤ ꯑꯩꯗꯤ ꯈꯨꯖꯤꯟ ꯀꯛꯀꯦ ꯌꯥ ꯀꯛꯄ ꯌꯥꯔꯔꯣꯏ ꯃ ꯏꯄꯣꯛ ꯅꯨꯃꯤꯠꯅꯤꯅ ꯑꯩꯁꯨ ꯈꯨꯖꯤꯟ ꯑꯝ ꯀꯛꯀꯦꯅ ꯇꯧꯕꯅꯤ ꯈꯨꯖꯤꯟ ꯈꯤꯇꯪ ꯁꯥꯡꯉꯛꯄꯁꯦ ꯅꯨꯡꯉꯥꯏꯇꯦꯕ ꯑꯃꯣꯠ ꯑꯀꯥꯏ ꯆꯪꯕ ꯌꯥꯝ ꯃꯥꯟꯕꯅꯦꯕ ꯈꯤꯇꯪ ꯍꯦꯛ ꯃꯣꯠꯄꯗ
ꯍꯣꯏ ꯑꯗꯨꯅꯦ ꯍꯥꯏꯗꯤ ꯊꯕꯛ ꯏꯪꯈꯥꯡ ꯇꯧꯗꯗꯤ ꯐꯕꯀꯣ ꯀꯦꯂꯩꯕ ꯑꯣꯏꯗꯤ ꯐꯕ ꯅꯨꯡꯉꯥꯟ ꯗꯩ ꯅꯨꯃꯤꯠ ꯇꯕꯥꯎ ꯊꯕꯛ ꯇꯧꯔ ꯂꯩꯕꯅꯤ ꯑꯗꯒꯤ ꯍꯦꯟꯄꯝꯇꯣ ꯑꯃꯨꯛ ꯁꯤꯖꯤꯟꯅꯔꯦ ꯗꯣ ꯎꯃ
ꯈꯨꯠ ꯁꯥꯥꯁꯦ ꯆꯥꯈꯨꯝꯒꯤ ꯀꯩꯀꯥ ꯄꯥꯏꯕꯁꯦ ꯀꯥꯏꯌꯦꯕ ꯈꯪꯕ꯭ꯔ ꯃꯔꯨ ꯑꯣꯏꯅ ꯈꯨꯕꯤꯒ ꯀꯩꯅꯣꯒꯁꯦ ꯈꯨꯗꯣꯝꯕꯤꯒꯁꯦ ꯆꯝꯄ꯭ꯔꯥꯁꯦ ꯑꯃꯨꯃꯨꯛ ꯇꯛꯏꯅꯦ ꯑꯩꯅ ꯈꯔꯥꯕꯨꯗꯤ ꯐꯅꯕꯅꯦꯕ ꯁꯤ ꯃꯤ ꯃꯥꯡꯗ ꯊꯥꯡꯗꯣꯛꯄꯗ ꯏꯀꯥꯏꯖꯩꯕ ꯈꯨꯠ ꯁꯥꯅꯤ ꯀꯥꯏꯅ ꯎꯕꯗ
ꯍꯥꯎ ꯎꯂ ꯀꯒꯩ ꯇꯧꯗꯨ ꯇꯧꯊꯣꯛꯑꯣꯗꯅ ꯅꯪꯁꯨ
ꯇꯧꯗꯣꯏꯅꯤ ꯍꯦ ꯈ꯭ꯋꯥꯡꯁꯦ ꯅꯥꯕꯒꯤꯅꯦ ꯇꯧꯔꯨꯕ ꯍꯧꯔꯝꯃꯕꯅꯦ ꯑꯃꯨꯛ ꯑꯩ ꯍꯤꯗꯥꯛ ꯇꯩꯒꯦꯅ ꯆꯪꯉꯛꯄꯅꯦ ꯎꯝ ꯍꯤꯖꯥꯡꯁꯦ ꯇꯩꯔꯒꯅ ꯏꯁꯥꯟꯖꯦ ꯑꯃꯨꯛ ꯈꯔ ꯅꯨꯡꯉꯥꯏꯌꯦꯕ
ꯌꯝꯗꯣꯏꯅꯤ ꯅ ꯍꯤꯗꯥꯛ ꯁꯦꯝꯃꯤꯅꯦ ꯊꯥꯑꯣꯏꯅ
ꯍꯨꯝ ꯑꯗꯣꯝꯕ ꯇꯩꯕꯗ ꯌꯥꯝ ꯅꯨꯡꯉꯥꯏꯇꯕ ꯑꯗꯨꯒꯤꯅꯤꯅꯦ ꯇꯜꯂꯦ ꯑꯩꯗꯤ ꯃꯤꯅꯀ ꯃꯤ ꯑꯃꯗ ꯄꯥꯈꯣꯟ ꯍꯥꯏꯔꯒ ꯇꯧꯕꯁꯦ ꯑꯩ ꯑꯁꯦꯡ ꯍꯩꯅꯗꯕ ꯑꯅꯤ ꯁꯨꯇꯤꯉꯣ ꯑꯩꯗꯤ ꯉꯝꯃꯤꯉꯩ ꯏꯁꯥꯅ ꯂꯣꯏ ꯇꯧꯖꯒꯦ ꯁꯤꯅꯦ ꯑꯩ ꯈꯜꯂꯤꯁꯦ ꯀꯅꯥꯝꯇꯗ ꯑꯩ ꯀꯦꯝ ꯍꯥꯏꯅꯤꯡꯗꯦ
ꯏꯁꯥꯅ ꯇꯧꯕꯅꯗꯤ ꯄꯦꯟꯖꯕꯅꯦ
ꯑꯩ ꯍꯥꯏꯕ ꯌꯥꯝ ꯇꯜꯂꯦꯕ ꯑꯩꯖꯦ ꯁꯨꯡꯍꯥꯏ ꯍꯥꯏꯗꯦ ꯄꯥꯈꯣꯟꯁꯦ ꯇꯜꯂꯦꯕ ꯏꯁꯥꯒꯤ ꯑꯣꯏꯅ ꯄꯈꯣꯟ ꯁꯤꯕꯁꯤꯃꯨꯛ ꯑꯩ ꯍꯩꯅꯗꯕ ꯑꯅꯤ ꯁꯨꯗꯦ ꯑꯩ ꯉꯝꯃꯤꯉꯩ ꯏꯁꯥꯅ ꯂꯣꯏ ꯇꯧꯕꯤꯅꯦ ꯐꯅꯌꯥꯝ ꯉꯝꯗ꯭ꯔꯁꯨ ꯑꯩ ꯏꯔꯨꯖꯅꯕꯒꯤ ꯏꯁꯤꯡ ꯊꯥꯡꯕ ꯑꯣꯏꯔꯣ ꯑꯃ ꯑꯣꯏꯔꯣ ꯉꯝꯃꯤꯉꯩ ꯇꯧꯕꯤꯅꯦ ꯑꯩꯗꯤ ꯀꯩꯗꯧꯗꯣꯏꯅꯣ ꯑꯩ ꯁꯨꯡꯍꯩ ꯍꯩꯅꯗꯦ ꯑꯩ
ꯃꯤꯠ ꯅꯔꯥ ꯀꯥꯟꯗꯗꯤ ꯌꯥꯕꯣꯇꯦꯗ
ꯅꯥꯔꯕꯥꯎ ꯇꯧꯔꯤꯅꯦ ꯑꯩꯗꯤ
ꯅꯥꯏ ꯊꯥꯖꯔꯣꯏꯗꯣꯏꯃꯤ ꯅꯪ ꯇꯧꯔꯤꯕꯗꯣ
ꯃꯥꯅꯦ ꯑꯩꯅ ꯅꯥꯕꯗꯤ ꯅꯥꯕ ꯁꯨꯛꯃꯥꯟ ꯃꯥꯟꯗꯦ ꯍꯥꯏꯅꯤ ꯀꯩꯅꯣ ꯃꯌꯥꯝꯅ ꯐꯥꯒꯤ ꯖꯨꯒꯥꯏ ꯑꯗꯨꯝ ꯃꯥꯟꯕꯗꯣ ꯅꯥꯕꯗ ꯑꯩꯉꯣꯟꯗꯗꯤ ꯆꯩꯅꯥꯗꯤ ꯐꯖꯅ ꯐꯪꯕ ꯁꯤꯁꯨ ꯀꯩꯁꯨ ꯇꯧꯔꯣꯏꯗꯕꯅꯦ ꯂꯩꯕꯥꯛ ꯃꯌꯥꯝ ꯍꯣꯟꯖꯟꯒꯤꯕꯒꯤꯅꯦꯕ ꯑꯣꯄꯔꯦꯁꯟ ꯂꯣꯏꯔꯛꯄ ꯀꯨꯏꯗ꯭ꯔꯤꯉꯩꯗ ꯂꯥꯕꯥꯛ ꯒꯥꯔꯤ ꯀꯌꯥꯅꯣ ꯍꯣꯟꯂꯛꯏꯗꯣ ꯌꯦꯡꯉꯣ ꯄꯝ ꯌꯨꯝꯐꯝ ꯍꯥꯞꯄꯒꯤꯅꯦꯅ ꯃꯤ ꯅꯦꯛꯇ꯭ꯔꯕꯅꯤꯅ ꯑꯩꯈꯣꯏꯅ ꯑꯗꯨꯝ ꯍꯣꯜꯂꯕꯅꯤꯅ ꯑꯗꯨꯝ ꯌꯥꯎꯂꯩꯔꯦ ꯌꯦꯡꯉꯣ ꯄꯥꯊꯤꯟ ꯑꯅꯤ ꯑꯅꯤ ꯅꯥꯛ ꯌꯦꯠꯁꯦ ꯄꯥꯏ ꯄꯥꯏꯗꯅ
ꯑꯩꯕꯨ ꯐꯥꯅꯝ ꯐꯒꯠꯂꯤ ꯀꯩꯅꯣ ꯅꯣꯏꯗꯤ ꯑꯃꯨꯛ ꯁ ꯁꯥꯡꯕꯨ ꯁꯥꯡꯉꯗꯤ ꯑꯩꯈꯣꯏ ꯅꯍꯥꯟ ꯁꯤꯂꯩꯕꯥꯛ ꯁꯨꯃꯥꯡꯒꯤ ꯊꯥꯕꯗꯨ ꯀꯌꯥꯝ ꯁꯥꯡꯉꯤ ꯉꯣ
ꯅꯣꯏꯒꯤꯗꯣ ꯒꯥꯔꯤ ꯊꯧꯖꯤꯟꯕ ꯆꯟꯗꯕꯩꯔ
ꯆꯟꯗꯕꯩ ꯑ ꯑꯩꯈꯣꯏꯗꯤ ꯌꯥꯝ ꯁꯥꯡꯉꯦ ꯍꯥꯏꯕ ꯅꯣꯏꯗꯤ ꯑꯃꯨꯛ ꯀꯩꯅꯣ ꯇꯧꯋꯦ ꯍꯥꯏꯗꯤ ꯀꯩꯁꯨ ꯌꯥꯝ ꯁꯥꯡꯕꯗꯤ ꯑꯣꯏꯗꯦꯅ ꯀꯅꯥꯅ ꯂꯩꯕꯥꯛ
ꯁꯥꯡꯉ ꯍꯦ ꯑꯩꯈꯣꯏꯒꯤꯗꯨꯁꯨ
ꯑꯗꯨꯑꯣꯏꯁꯨ ꯑꯩꯈꯣꯏꯒ ꯌꯦꯡꯅꯕꯗꯤ ꯀꯩꯁꯨ ꯁꯥꯡꯕ ꯑꯣꯏꯗꯦꯅ
ꯎꯝ ꯅꯪ ꯈꯦꯠꯅꯕꯗꯤ ꯑꯣꯏꯔꯣꯏꯗ ꯍꯣꯏꯒꯤꯅ ꯑꯃꯨꯛ ꯊꯦꯛꯆꯜꯂꯒ ꯑꯃꯨꯛ ꯊꯣꯛꯂꯛꯏꯗꯨꯗꯤ ꯃꯥꯆꯧꯕꯤ ꯃꯃꯥꯡꯗꯒꯤ ꯑꯃꯨꯛ ꯐꯔꯛ ꯌꯥꯝ ꯇꯥꯏꯌꯦꯕ ꯇꯧꯔꯤꯁꯦ
ꯐꯔꯦ ꯐꯔꯦ ꯗꯨ ꯅꯪ ꯂꯩꯔꯣ ꯑꯩ ꯊꯕꯛ ꯏꯪꯈꯥꯡ ꯇꯧꯖꯤꯟ ꯂꯣꯏꯖꯤꯟꯒꯤꯒꯦ
ꯎꯝ ꯉꯥꯏꯈꯣ ꯅꯪ ꯍꯣꯔꯦꯟ ꯂꯥꯛꯄꯗ ꯆꯪ ꯉꯛꯀꯗꯣꯏꯔꯣ
ꯆꯪꯉꯛ ꯑꯔꯣꯏꯗ ꯀꯥꯏꯗꯒꯤꯅꯣꯗ
ꯑꯥ ꯌꯥꯝ ꯐꯥꯎꯏ ꯆꯪ ꯉꯛ ꯑꯔꯣꯏꯒ ꯍꯥꯏꯌꯦ
ꯊꯝꯃꯣ ꯊꯝꯃꯣ
ꯑꯩꯁꯤꯗ ꯀꯩꯒꯤꯅꯣ ꯑꯃꯃꯨꯛ ꯑꯩꯅ ꯑꯃꯃꯨꯛ ꯃꯤꯅꯤꯠ ꯇꯔꯦꯠꯀ ꯌꯥꯡꯈꯩꯍꯨꯝꯗꯣꯏ ꯊꯣꯛꯂꯛꯏꯖꯦ ꯀꯃꯥꯏꯅ ꯇꯧꯔꯤꯖꯥꯠꯅꯣ ꯒ꯭ꯌꯥꯟ ꯃꯦꯟ ꯇꯗ꯭ꯔꯦ